ꯄꯜꯂ
ꯍꯜꯂꯣ
ꯑ ꯀꯩꯗꯧꯔꯤꯅꯣ
ꯎꯝ ꯀꯩꯁꯨ ꯇꯧꯗꯦꯗ ꯑꯗꯨꯝ ꯂꯩꯔꯝꯕꯅꯦ ꯅꯪꯗꯤ
ꯑꯁꯨꯨ ꯑꯗꯨ ꯑꯗꯨꯝ ꯍꯤꯞꯄꯒ ꯂꯩꯏꯗ ꯁꯥꯕꯅꯤꯅꯦꯀꯣ
ꯍꯣꯏ
ꯆꯠ ꯆꯥꯔꯕꯣ
ꯁꯣꯏ ꯆꯥꯔꯦ ꯑꯩꯗꯤ ꯅꯨꯡꯊꯤꯤꯟꯁꯨ ꯆꯔꯥ ꯋꯥꯟꯕ ꯂꯣꯏꯔꯦ
ꯑꯁ ꯌꯥꯏꯅꯦ ꯁꯃꯥꯏ ꯇꯧ ꯇꯣꯅꯤ
ꯈꯥꯕꯒ꯭ꯂꯥꯏꯗꯝꯃꯤ ꯅꯉꯣ
ꯍꯣꯏ
ꯀꯩꯗꯧꯔꯒ ꯂꯩꯒꯦ ꯅꯪꯗꯤ
ꯑꯩꯈꯣꯏꯁꯨ ꯊꯕꯛ ꯂꯩꯇꯕꯅꯤꯅ ꯑꯗꯨꯝ ꯍꯤꯞꯄꯒ ꯂꯩꯕꯗꯨꯅ ꯂꯣꯏꯕ ꯇꯥꯔꯦ ꯆꯤꯡꯗ ꯂꯩꯕ꯭ꯔꯥ ꯇꯝꯄꯛꯇ ꯂꯩꯕ꯭ꯔꯣ
ꯈꯏꯗꯤ ꯇꯝꯄꯥꯛꯥꯛꯇꯅꯦ
ꯀꯅꯥ ꯀꯅꯥ ꯂꯩꯕ
ꯑꯩꯣꯏ ꯁꯤꯦ ꯍ ꯆꯗ
ꯑꯣ ꯃꯤ ꯌꯥꯝ ꯂꯩꯕ ꯃꯥꯜꯂꯦ ꯔꯦꯟ ꯊꯥꯕ꯭ꯔꯣ
ꯍꯣꯏ
ꯎ
ꯅꯪꯗꯤ
ꯑꯩ ꯑꯩꯅꯗꯤ ꯆꯤꯡ ꯆꯤꯡ ꯀꯥꯒ ꯂꯩꯔꯦ ꯍꯧꯖꯤꯛ
ꯎꯝ ꯌꯥꯝ ꯐꯩꯅꯦ ꯆꯤꯡ ꯀꯥꯕꯁꯨ ꯅꯨꯡꯉꯥꯏꯕꯅꯤ
ꯎꯝ ꯈꯪꯗ꯭ꯔꯦꯗ ꯅꯣꯏ ꯏꯃꯨꯡꯁꯤꯡꯗꯤ ꯂꯥꯎ ꯁꯨꯗꯦ
ꯁꯨꯑꯦ ꯑꯩꯈꯣꯏꯁꯨ ꯂꯧ ꯂꯩꯌꯦꯦ ꯑꯗꯣ ꯍꯧꯖꯤꯛ ꯑꯩꯈꯣꯏꯗꯤ ꯑꯩꯈꯣꯏꯔꯣꯝꯗꯗꯤ ꯅꯣꯡ ꯇꯥꯗꯦꯕꯀꯣ
ꯑꯣ
ꯅꯣꯡ ꯇꯥꯗꯦ ꯑꯗꯨꯅ ꯅꯣꯡ ꯇꯥꯕ ꯃꯇꯝꯗ ꯁꯨꯒꯅꯤ
ꯑꯆꯥ ꯑꯠꯆꯥ ꯅꯣꯏ ꯁꯪꯒꯝ ꯀꯌꯥꯒꯨꯝꯕ ꯂꯩꯒꯗꯅꯣ
ꯍꯣꯏꯔꯣ ꯂꯧꯔꯥꯛ ꯑꯃꯒ ꯁꯪꯉꯝ ꯑꯃ
ꯑꯣ ꯂꯧꯔꯈꯩꯁꯦ ꯁꯪꯉꯝꯗꯅ ꯄꯤꯛꯄ꯭ꯔꯥ ꯆꯥꯎꯕ꯭ꯔꯥ
ꯁꯪꯉꯝꯗꯣ ꯄꯤꯛꯄꯅꯦ ꯂꯧꯔꯥꯡꯅ ꯍꯦꯟꯅ ꯆꯥꯎꯕꯅꯦ ꯁꯪꯉꯝ ꯑꯅꯤꯅꯀꯣ
ꯍꯣꯏ ꯍꯣꯏ
ꯁꯪꯉꯝ ꯑꯅꯤꯅ ꯂꯧꯔꯥꯛ ꯑꯃ ꯁꯦꯝꯕ
ꯑꯣ ꯑꯗꯨ ꯅꯣꯏ ꯁꯤꯜꯍꯥꯎꯁꯨꯁꯦ ꯆꯍꯤꯗ ꯐꯧꯒꯨꯝꯕꯁꯦ ꯅꯣꯏ ꯕꯦꯛꯅ ꯑꯣꯟꯕ꯭ꯔꯥ ꯅꯠꯇ꯭ꯔ ꯀꯦꯖꯤꯔꯣ ꯑꯣ ꯇꯤꯟꯔꯣ
ꯑꯩꯈꯣꯏ ꯕꯦꯛ ꯑꯣ
ꯑꯣ ꯗ ꯀ ꯌꯥꯃꯜ ꯂꯧꯧ ꯆꯥꯦ
ꯆꯍꯤꯒꯤꯔꯣ ꯌꯥꯝ ꯈꯪꯗꯦꯅ ꯆꯍꯤ ꯆꯍꯤꯒꯤꯗꯤ ꯃꯇꯨꯡ ꯏꯜꯂꯦꯀꯣ
ꯎꯝ
ꯑꯗꯣ ꯆꯍꯤ ꯑꯃꯗ ꯑꯁ ꯑꯩꯒꯤ ꯐꯤꯔꯣꯜꯁꯦ ꯑꯗꯨꯝ ꯇꯥꯏ ꯁꯥꯎꯅꯤꯡꯉꯦ ꯄꯨꯁꯟꯈ꯭ꯔꯒꯦ ꯑꯩꯈꯣꯏꯗꯣ ꯆꯍꯤ ꯑꯃꯗꯀꯣ ꯀꯩꯅꯣ ꯕꯣꯔꯥ ꯑꯆꯧꯕꯗꯣ ꯈꯪꯕ꯭ꯔꯥ
ꯍꯣꯏ ꯈꯪꯉꯦ
ꯕꯣꯔꯥ ꯑꯆꯑꯧꯕꯗꯣ ꯐꯣꯔꯇꯤꯃꯨꯛ ꯂꯧꯕ꯭ꯔꯣ ꯁꯨ ꯂꯩꯌꯦ ꯃꯇꯝ ꯂꯩꯌꯦ ꯃꯇꯝ ꯃꯇꯝꯒꯤ ꯑꯗꯨꯝ ꯐꯪꯗꯗ ꯀꯃꯥꯏꯅ ꯍꯥꯏꯗꯣꯏꯁꯤꯔ
ꯑ
ꯑꯗꯣ ꯕꯣꯔꯥ ꯐꯣꯔꯇꯤ ꯍꯥꯏꯕꯁꯦ ꯕꯣꯔꯥ ꯃꯆꯥꯒꯨꯝꯕꯗꯗꯤ ꯑꯦꯠꯇꯤꯅꯦꯕ ꯕꯣꯔꯥ ꯃꯆꯥꯗꯣ
ꯎꯝ
ꯕꯣꯔꯥ ꯑꯆꯕꯗ ꯕꯣꯔꯥ ꯃꯆꯥ ꯑꯅꯤ ꯊꯣꯛꯑꯦ ꯍꯥꯏꯌꯦ ꯈꯪꯗꯦ ꯑꯩꯁꯨ ꯃꯣꯏꯅ ꯍꯥꯏꯅꯕꯅꯦ
ꯑꯣ ꯑꯣ ꯑꯣ
ꯅꯣꯏꯗꯤ ꯂꯧ ꯁꯨꯗꯕ꯭ꯔꯣ
ꯑꯩꯈꯣꯏꯗꯤ ꯂꯥꯎ ꯂꯩꯇ꯭ꯔꯦ ꯍꯥꯏ ꯑꯩꯈꯣꯏꯒꯤ ꯊꯥꯎꯟ ꯃꯅꯨꯡꯗꯗꯤ ꯏꯅꯥꯎ ꯁꯨꯕ ꯌꯥꯎꯗꯕꯀꯣ
ꯎꯝ ꯂꯧꯗꯣꯟꯗ
ꯍ ꯎꯝ
ꯊꯔꯣꯏꯁꯨ ꯂꯧꯕꯨꯛꯇ ꯂꯩꯔꯛꯇ꯭ꯔꯦ
ꯑꯥ
ꯊꯣꯏ ꯊꯔꯣꯏꯒꯨꯝꯕ ꯆꯠꯄ ꯆꯠꯄ꯭ꯔꯣ ꯅꯪꯁꯨ
ꯍꯣꯏ ꯅꯍꯥꯟ ꯇꯝꯄꯥꯛ ꯂꯩꯕꯗ ꯍꯣꯏ ꯂꯥꯎꯗ ꯑꯗꯨꯝ ꯈꯨꯟꯕ ꯆꯠꯂꯤ
ꯑꯣ
ꯌꯥꯝ ꯅꯨꯡꯉꯥꯏꯔꯤꯅꯦ
ꯅꯨꯡꯉꯥꯏꯕꯅꯦ
ꯎꯝ ꯑꯗꯣ ꯑꯩꯈꯣꯏ ꯈꯨꯟꯐꯝꯗꯣ
ꯑꯣ
ꯏꯁꯤꯡ ꯇꯣꯏꯅ ꯆꯠꯄ ꯊꯕꯛꯗꯤ ꯌꯥꯝꯕ ꯑꯗꯨ ꯃꯤꯁꯤꯡ ꯇꯣꯏꯅ ꯆꯠꯄꯅꯤꯅ ꯊꯔꯣꯏꯁꯤ ꯌꯥꯝ ꯆꯥꯎꯗꯕ ꯑꯗꯨ ꯑꯣꯏꯔꯁꯨ ꯗꯨ ꯌꯥꯝ ꯆꯥꯎꯗꯔꯁꯨ ꯃꯁꯥ ꯅꯣꯏꯕꯀꯣ
ꯑꯣ
ꯑꯗꯨꯒꯤ ꯍꯥꯎꯏ ꯌꯥꯝꯃꯦ ꯅꯨꯡꯉꯥꯏꯌꯦꯕ
ꯑꯣ ꯊꯔꯣꯏ ꯈꯨꯟꯕ ꯆꯠꯄꯗꯤ ꯅꯨꯡꯉꯥꯏꯕꯅꯦ ꯑꯁ
ꯍꯣꯏ ꯅꯣꯏꯁꯨ ꯎꯝ
ꯇꯤꯔꯨꯛ ꯀꯩꯀꯥꯁꯨ ꯂꯧꯕ ꯆꯠꯄ꯭ꯔꯥ ꯅꯣꯏꯗꯤ
ꯑ ꯑꯗꯨꯗꯤ ꯆꯠꯇ꯭ꯔꯦ ꯂꯧꯗ꯭ꯔꯦ
ꯑꯩꯈꯣꯏꯗꯤ ꯁꯤꯡꯖꯨ ꯀꯩꯀꯥ ꯌꯥꯝ ꯆꯥꯕꯅꯤꯅ ꯆꯠꯂ
ꯎꯝ ꯁꯤꯡꯖꯨꯗꯤ ꯌꯥꯝ ꯄꯥꯝꯃꯦ ꯄꯦꯔꯨꯛꯁꯨ ꯌꯥꯝ ꯍꯥꯎꯋꯦ
ꯍꯣꯏ ꯍꯥꯎꯏ
ꯅꯣꯏꯁꯨ ꯃꯦꯆꯤꯟꯅ ꯂꯧ ꯁꯨꯔꯝꯅꯤꯀꯣ ꯑꯌꯥꯝꯕꯗ
ꯍꯣꯏ ꯇꯧꯋꯦ ꯍꯟꯗꯛ ꯑꯩꯈꯣꯏ ꯂꯧ ꯀꯩꯅꯣ ꯐꯧꯗꯣ ꯃꯨꯜꯂꯀꯥꯟꯗꯣ
ꯑꯥ
ꯐꯧ ꯃꯨꯜꯂꯀꯥꯟꯗꯗꯤ ꯃꯦꯆꯤꯟꯅ ꯇꯧꯋꯦ ꯑꯇꯣꯞꯄꯗꯤ ꯑꯩꯈꯣꯏꯅ ꯈꯨꯠꯅ ꯂꯣꯏ ꯇꯧꯋꯦꯗ ꯂꯣꯏ ꯇꯧꯋꯦꯕꯀꯣ
ꯑꯣ
ꯂꯧ ꯌꯩꯕ ꯈꯣꯠꯄꯗꯤ ꯃꯦꯆꯤꯟꯅ ꯉꯥꯛꯇ ꯇꯧꯅꯤ
ꯑꯣ ꯑꯣ ꯑꯗꯨꯒ ꯑꯃꯨꯛ ꯐꯧ ꯄꯨꯕꯁꯨ ꯒꯥꯔꯤꯅ ꯄꯨꯔꯝꯃꯅꯤꯀꯣ
ꯍꯣꯏ ꯄꯨꯋꯦ ꯍꯣꯏ ꯎꯝ
ꯑꯣ
ꯄꯩꯁꯥ ꯂꯩꯇ꯭ꯔꯗꯤ ꯌꯥꯗ꯭ꯔꯦ ꯂꯧꯁꯨꯕꯁꯨ
ꯃꯥꯅꯩ ꯆꯨꯝꯃꯦ ꯂꯧ ꯁꯨꯕꯁꯨ ꯄꯩꯁꯥ ꯌꯥꯝ ꯆꯪꯉꯦ ꯍꯥꯏꯌꯦ ꯍꯤꯗꯥꯛꯀꯤ ꯀꯩꯒꯤ ꯃꯥꯏꯅ ꯃꯦꯆꯤꯟ ꯑꯥ
ꯈꯪꯗꯦꯗ ꯄꯩꯁꯥ ꯆꯠꯐꯝ ꯉꯥꯛꯇꯅꯦꯕꯀꯣ ꯁꯤꯗ꯭ꯔꯤ ꯐꯥꯎꯗꯤ
ꯑꯗꯨꯅꯤ ꯄꯩꯁꯥꯅ ꯄꯩꯁꯥ ꯂꯩꯕꯅꯤ ꯍꯟꯗꯛꯁꯤꯗꯤ
ꯎꯝ ꯅꯣꯏ ꯅꯣꯏꯁꯨ ꯂꯧ ꯀꯨꯝꯅꯤꯡꯉꯗꯤ ꯑꯗꯨꯝ ꯂꯥꯛꯄ ꯌꯥꯒꯅꯤ
ꯑꯝ ꯑꯥ ꯌꯥꯏꯌꯦ ꯅꯣꯏ ꯈꯣꯡꯂꯣꯡꯗꯒꯤ ꯑꯣꯏꯔꯝꯕ ꯃꯥꯜꯂꯦ
ꯅꯣꯏꯗꯤ ꯅꯥꯏꯀꯣ
ꯀꯩꯅꯣ
ꯅꯣꯏ ꯈꯨꯟꯁꯦ ꯌꯥꯝꯅ ꯂꯥꯞꯄ ꯃꯥꯜꯂꯦ
ꯑꯥ
ꯅꯨꯃꯤꯠ ꯃꯥꯗꯤ ꯀꯣꯏꯕ ꯆꯠꯁꯤꯅꯦ
ꯍꯣꯏ ꯆꯠꯁꯦ ꯆꯠꯁꯦ
ꯑꯩꯈꯣꯏꯁꯦ ꯗꯥꯎ ꯆꯠꯄꯗꯤ ꯌꯥꯝ ꯅꯨꯡꯉꯥꯏꯌꯦꯗ ꯅꯍꯥꯟꯁꯨ ꯑꯩꯈꯣꯏ ꯏꯃꯥꯟꯅꯕ ꯑꯁꯤ ꯨ ꯅꯤꯌꯨ ꯀꯩꯊꯦꯜ ꯃꯟꯕꯤ ꯀꯣ
ꯍꯣꯏ
ꯑꯗꯨ ꯂꯣꯝꯗ ꯏꯃꯥꯟꯅꯕꯁꯤꯡ ꯃꯣꯏ ꯌꯨꯝꯗ ꯆꯠꯂꯦ ꯑ ꯀꯩꯅꯣ ꯅꯣꯏ ꯃꯦꯆꯤꯟꯅ ꯀꯥꯛꯄꯤꯝ ꯑꯃꯗꯤ ꯑꯩꯈꯣꯏ ꯄꯨꯔꯦꯅ ꯌꯥꯏꯅꯤꯡꯉꯦ
ꯑꯧ
ꯑꯗꯨ ꯆꯠꯂꯒ ꯄꯋꯦ ꯌꯩꯌꯦ ꯑꯗꯨꯒ ꯅꯨꯡꯉꯥꯏꯌꯦ ꯑꯗꯨꯒꯨꯝꯕꯁꯨ ꯄꯥꯛ ꯆꯠꯇꯕꯅꯤꯅꯀꯣ
ꯎꯝ ꯍꯥꯏꯗꯤ ꯑ ꯆꯠꯄ ꯐꯪꯉꯣꯏ ꯆꯠꯅꯤꯡꯗ꯭ꯔꯦꯗ
ꯎꯝ ꯅꯣꯏꯗꯤ ꯅꯣꯏꯒꯤ ꯑꯣꯏꯔꯝꯕꯅꯤꯅ ꯃꯤꯁꯦ ꯁꯨꯃꯥꯏꯅ ꯇꯧꯕꯅꯤ ꯃꯁꯥꯒꯤ ꯊꯕꯛ ꯑꯣꯏꯗꯤ ꯇꯧꯅꯤꯡꯗꯕꯅꯤ
ꯋꯥꯌꯦ ꯀꯩꯅꯣ ꯂꯧ ꯂꯧ ꯁꯨꯕꯁꯦ ꯋꯥꯗꯕ꯭ꯔꯣ ꯍꯥꯏꯁꯦ ꯋꯥꯗꯔꯣ
ꯋꯥꯏꯗ ꯑꯩꯈꯣꯏꯅ ꯆꯠꯅꯤꯡꯕ ꯅꯨꯡꯉꯥꯏꯕ ꯃꯑꯣꯡꯁꯤꯗꯤꯀꯣ
ꯑꯣ
ꯑꯩꯈꯣꯏꯒꯤ ꯂꯩꯗꯕꯅꯤꯅ ꯂꯣꯏ ꯇꯧꯗꯕꯅꯤꯅ ꯀꯣ ꯑꯗꯨꯒꯤ ꯈꯪꯗꯕꯒꯤ ꯑꯗꯨꯝ ꯑꯩꯈꯣꯏꯅꯗꯤ ꯏꯟꯇꯔꯦꯁ ꯀꯣꯏꯕ ꯀꯔꯤꯗꯣ ꯑꯗꯨ ꯑꯗꯨꯝ ꯉꯥꯏ ꯍꯥꯏꯕ ꯋꯥꯅꯤ ꯉꯥꯒꯨꯝꯕ ꯐꯥꯗ꯭ꯔꯣ ꯑꯗꯨꯗ
ꯉꯥ ꯍꯥꯏꯔꯣ
ꯎꯝ ꯉꯥ ꯃꯆꯥ ꯃꯆꯥ
ꯉꯥ ꯃꯆꯥ ꯉꯥ ꯂꯩꯇꯦꯗ
ꯑꯣ
ꯉꯥꯗꯤ ꯂꯩꯇ꯭ꯔꯦ ꯑꯩꯈꯣꯏꯗꯤ
ꯑꯃꯤ
ꯅꯣꯏ ꯉꯥ ꯂꯩꯕ꯭ꯔꯣ
ꯅꯍꯥꯟ ꯇꯝꯄꯥꯛꯇ ꯇꯝꯄꯥꯛꯀꯤ ꯂꯥꯎꯗ ꯑꯗꯨꯝ ꯉꯥ ꯃꯆꯥ ꯃꯆꯥ ꯆꯥꯗꯨꯝ ꯐꯥꯕꯒꯨꯝ ꯇꯧꯕ
ꯑꯁ ꯏꯁꯤꯡ ꯆꯥꯎꯔꯀꯥꯟꯗꯗꯤ ꯉꯥ ꯂꯩꯕꯅꯦꯕꯀꯣ ꯑꯩꯈꯣꯏꯗꯗꯤ ꯂꯩꯇꯦꯕ
ꯑꯣ
ꯏꯁꯤꯡ ꯆꯥꯎꯔꯀꯥꯟꯗꯣ
ꯍꯣꯏ
ꯑꯗꯨ ꯃꯇꯝꯗ ꯉꯥꯗꯤ ꯂꯩꯕꯅꯦ ꯂꯩꯅꯕꯅꯦ
ꯑꯧ ꯅꯣꯏ ꯉꯥꯅꯨ ꯌꯥꯝ ꯌꯣꯛꯄ꯭ꯔꯥ
ꯍꯣꯏ ꯉꯅꯨꯁꯨ ꯂꯩ
ꯅꯣꯏ ꯉꯥꯅꯨꯏ ꯑꯣ ꯑꯗꯣ ꯃꯣꯏꯒꯤ ꯀꯩ ꯃꯣꯏ ꯍꯤꯗꯥꯛ ꯂꯩꯕ꯭ꯔꯥ ꯅꯠꯇ꯭ꯔꯒ ꯆꯦꯡꯒꯨꯝꯕ ꯄꯤꯖꯥꯕꯔꯥ
ꯑꯩꯈꯣꯏꯅ ꯑꯩꯈꯣꯏꯅ ꯆꯥꯕ ꯂꯣꯏꯕꯗꯣ
ꯎꯝ
ꯑꯗꯨ ꯑꯣꯏꯅ ꯄꯤꯖꯩꯌꯦ ꯆꯥꯛ ꯎꯝ ꯆꯥꯛꯇꯣ ꯍꯥꯏꯗꯤ ꯑꯗꯨ ꯉꯥꯅꯨꯗꯣ ꯆꯥꯎꯔꯀꯥꯟꯗꯣ
ꯍꯣꯏ
ꯑꯗꯨꯗꯣ ꯄꯤꯖꯕꯅꯤꯅ ꯄꯤꯛꯇ꯭ꯔꯨꯛ ꯄꯤꯛꯏꯀꯥꯟꯗꯗꯤ ꯑꯗꯨ ꯄꯤꯖꯗꯦ ꯌꯦꯟꯒꯤ ꯃꯆꯤꯟꯖꯥꯛ ꯑꯣꯏꯅ ꯄꯤꯖꯩ
ꯑꯣ ꯑꯗꯨꯝ ꯃꯨꯀꯣꯟꯒꯨꯝꯕꯁꯨ ꯁꯦꯝꯕ꯭ꯔꯥ
ꯍꯣꯏ ꯁꯦꯝꯃꯦ
ꯀꯌꯥꯒꯨꯝꯕ ꯌꯣꯛꯄꯖꯥꯜꯂꯣ ꯅꯣꯏ
ꯑꯩꯈꯣꯏꯔꯣ ꯎꯝ ꯇꯔꯥ ꯇꯔꯥ ꯇꯔꯨꯛ ꯍꯥꯏꯕ꯭ꯔꯥ ꯀꯌꯥꯅꯣ ꯍꯣꯏ ꯑꯣꯏꯔꯝꯗꯧ ꯃꯥꯜꯂꯦ
ꯑꯣ ꯑꯃꯣꯝꯂꯕ ꯁꯨ-ꯑ ꯂꯣꯏ ꯌꯥꯎꯔꯦ ꯁꯨꯔꯦ
ꯍꯣꯏ ꯍꯣꯏ ꯁꯨꯔꯦ ꯉ
ꯑꯣ ꯅꯣꯏ ꯑꯗꯨꯝ ꯌꯣꯟꯁꯨ ꯌꯣꯟꯕ꯭ꯔꯥ
ꯍꯝ ꯑ ꯌꯣ-ꯑꯁ ꯈꯪꯗꯦꯗꯣꯟ ꯌꯣꯟ-ꯌꯣꯟꯅꯕꯗꯤ ꯌꯣꯛꯄꯅꯠ ꯇꯦꯗ ꯆꯥꯅꯕ ꯌꯣꯛꯄꯀꯄꯅꯦꯗ
ꯌꯣꯟꯅꯤꯡꯉꯩꯗꯤ ꯌꯣꯛꯇꯦ
ꯍꯣꯏ
ꯑꯣ
ꯆꯥꯅꯤꯉꯥꯏ ꯌꯣꯛꯄꯅꯦꯕ ꯑꯩꯈꯣꯏꯗꯤ ꯑ ꯉꯥꯅꯨꯒꯨꯝꯕꯗꯣ ꯇꯥꯡꯉꯦꯗꯅꯀꯣ
ꯍꯥ ꯍꯣ
ꯉꯥꯅꯨ ꯀꯩꯀꯥꯁꯨ ꯂꯤꯁꯤꯡ ꯑꯃ ꯑꯁꯨꯃꯥꯏꯅ ꯄꯤꯌꯦꯕꯀꯣ ꯂꯩꯌꯦꯗꯤꯀꯣ ꯑꯗꯨꯒꯤ ꯑꯗꯨꯒꯤ ꯁꯔꯨꯛꯄꯨꯗꯤ ꯑ ꯑꯗꯨꯝ ꯀꯩꯅꯣ ꯇꯧꯕꯗ ꯐꯠꯇ꯭ꯔꯥ ꯃꯆꯥꯗꯗꯤꯀꯣ ꯂꯨꯄꯥ ꯃꯆꯥ ꯄꯤꯛꯇ꯭ꯔꯨ ꯄꯤꯛꯄꯗꯣ ꯑꯗꯨꯗꯤ ꯎꯝ ꯂꯨꯄꯥ ꯑꯦꯠꯇꯤ ꯅꯠꯇ꯭ꯔꯒ ꯂꯨꯄꯥ ꯆꯥꯝꯃ ꯁꯨꯃꯥꯏꯅ ꯄꯤꯕꯅꯦꯕ ꯃꯆꯥꯗꯣ
ꯑꯥ ꯍꯣ
ꯑꯗꯨꯒꯤ ꯑꯗꯨ ꯂꯩꯔ-ꯏꯔꯒ ꯑꯁꯨꯝ ꯌꯨꯝꯗ ꯂꯩꯕꯅꯤꯅ ꯑꯗꯨꯝ ꯌꯣꯛ ꯄꯁꯨ ꯌꯥꯏꯗꯅꯀꯣ
ꯍꯥꯥ
ꯈꯇꯪ ꯊꯥꯕꯅꯤ ꯀꯩꯅꯣ ꯌꯥꯝ ꯋꯥꯕ ꯊꯕꯛ ꯅꯠꯇꯦꯗꯅꯀꯣ
ꯍꯣꯏ ꯑ ꯑꯁꯤ ꯑ ꯃꯆꯥ ꯂꯩꯕꯗꯣ
ꯑꯥ
ꯀꯌꯥ ꯄꯤꯌꯦ ꯍꯥꯏꯕ
ꯂꯨꯄꯥ ꯑꯩꯠꯇꯤ ꯅꯠꯇ꯭ꯔꯒ ꯂꯨꯄꯥ ꯆꯥꯝꯃ ꯁꯨꯃꯥꯏꯅ ꯂꯩꯅꯕꯅꯦ
ꯑꯣ ꯑꯆꯥ
ꯈꯔ ꯆꯥꯎꯈꯠꯂꯗꯤꯀꯣ ꯈꯔ ꯆꯥꯎꯈꯠꯂꯗꯤ ꯑꯗꯨꯗꯒꯤ ꯍꯦꯟꯅ ꯇꯥꯡꯕꯁꯨ ꯂꯩꯑꯕꯀꯣ ꯃꯥꯒꯤ ꯎꯝ ꯎꯝ ꯄꯤꯛꯄ ꯑꯆꯧꯕ ꯑꯗꯨ ꯃꯈꯥ ꯄꯣꯜꯂꯦ
ꯑꯣ ꯑꯁꯤ ꯁꯨꯃꯥꯏ ꯌꯣꯛꯄ ꯅꯨꯡꯉꯥꯏꯕ ꯃꯇꯝꯗꯨꯅꯗꯤ ꯀꯌꯥꯒꯨꯝꯕ ꯁꯥꯔꯝꯒꯗ ꯌꯥꯝꯃ
ꯗꯨꯗꯤ ꯎꯝ ꯅꯨꯨꯄꯥ ꯆꯥꯃ ꯍꯦꯜꯂꯝꯒꯅꯤ ꯑꯗꯨꯗꯤꯀꯣ
ꯍꯥ ꯍꯥ
ꯆꯥꯝꯃ ꯌꯥꯡꯈꯩ ꯁꯨꯃꯥꯏꯅ ꯁꯨꯃꯥꯏꯅ ꯄꯤꯔꯝꯕꯁꯨ ꯌꯥꯏ ꯑꯗꯣ ꯄꯣꯠ ꯂꯩꯕ ꯃꯈꯥꯁꯨ ꯄꯣꯠꯂꯦꯀꯣ ꯍꯥꯏꯕꯗꯤ ꯄꯣꯠ ꯂꯩꯕ ꯍꯩꯔꯗꯤ ꯑꯗꯨꯝ ꯎꯝ ꯍꯩ-ꯑꯗꯨꯒꯤ ꯃꯈꯥꯁꯨ ꯄꯣꯜꯂꯦ
ꯑꯣ ꯑꯗꯨ ꯑ ꯅꯣꯏꯁꯦ ꯎ ꯗꯨꯀꯥꯟꯗ ꯂꯩꯕ ꯆꯠꯄ꯭ꯔꯥ ꯅꯠꯇ꯭ꯔꯒ ꯅꯣꯏ ꯀꯩꯅꯣ ꯌꯨꯝ ꯅꯛꯄꯁꯤꯡꯗ ꯑꯗꯨꯝ ꯈꯪꯅꯕꯗ ꯑꯗꯨꯝ ꯂꯩꯕ꯭ꯔꯣ
ꯗꯨꯀꯥꯟꯗ ꯂꯩꯌꯦ ꯑꯩꯈꯣꯏꯗꯤ
ꯑꯣ ꯑꯩꯁꯨ ꯅꯍꯥꯟ ꯉꯥꯅꯨ ꯂꯩꯒꯦ ꯇꯧꯕ ꯑꯗꯨꯗꯣ ꯃꯆꯥꯗꯣ ꯊꯤꯐꯝ ꯈꯪꯗꯕꯀꯣ ꯑꯗꯨꯒꯤ ꯇꯣꯛꯈ꯭ꯔꯕ
ꯑꯣ
ꯊꯤ ꯅꯪꯅ ꯍꯧꯖꯤꯛ ꯍꯥꯏꯩꯔꯤꯕ ꯉꯥꯅꯨꯁꯤ ꯑꯦ ꯉꯥꯅꯨꯁꯨ ꯃꯈꯜ ꯃꯈꯜ ꯂꯩꯌꯦꯀꯣ
ꯍꯣꯏ ꯂꯩꯑ
ꯃꯈꯣꯟ ꯌꯥꯝꯗꯕ ꯑꯃ ꯑꯗꯨꯑꫭꯏ